ꯍꯜꯂꯣ ꯌꯥꯔꯕ꯭ꯔꯣ ꯑꯥ ꯃꯈꯣꯟ ꯌꯥꯝ ꯄꯤꯑꯌꯦ ꯅꯪꯒꯤ
ꯅꯪꯅ ꯍꯥꯏꯅꯕ ꯇꯧ ꯑꯩ ꯈꯪꯗꯦ
ꯍꯥꯥ
ꯐꯩꯅꯕ ꯇꯧꯑꯣ ꯑꯩ ꯈꯪꯗꯦ
ꯁꯟ ꯑꯦ ꯃꯟꯗ ꯀꯥꯥꯝꯕꯅꯥ
ꯀꯥꯖ
ꯁꯤꯅꯦꯠ ꯃꯟꯗ ꯀꯥꯏ ꯍꯥꯏꯕ ꯅꯠꯇ꯭ꯔꯣ ꯉꯍꯥꯟꯗꯤ
ꯀꯥꯗꯦ
ꯍꯧꯖꯤꯛꯇꯤ ꯀꯗꯥꯏꯗ ꯂꯩꯕ ꯈꯨꯟꯗ
ꯇꯝꯄꯥꯛꯇ
ꯎꯝ
ꯐ ꯐꯥꯏ ꯐꯥꯏ ꯆꯥꯛ ꯆꯥꯔꯕꯣ
ꯍꯣꯏ ꯆꯥꯔꯦ ꯅꯪꯗꯤ
ꯀꯩꯁꯨ ꯆꯥꯔꯦ ꯀꯔꯤ ꯃꯊꯦꯜ ꯆꯥꯒꯦ ꯅꯪꯗꯤ
ꯑꯩꯩꯅꯁꯤ ꯀ ꯀꯩꯅꯩꯅꯣ ꯇꯕꯅꯤ ꯈꯪꯗꯦꯗ
ꯇꯩꯅꯣ ꯆꯥꯕ
ꯃꯃꯤ ꯃꯤꯡ ꯈꯪꯗꯦ
ꯇꯤꯟꯖꯥꯕ ꯑꯣꯏꯔꯣꯝꯅꯤꯅꯦ ꯀꯩꯅ‌ꯣ ꯆꯥꯉꯝꯅꯤ ꯍꯪꯗꯦ ꯗꯗ ꯆꯥꯕ ꯃꯥꯂ‌ꯦ
ꯑꯣꯏꯣꯏꯔꯝꯒꯅꯤ
ꯎꯔꯝꯒꯅꯤ
ꯎꯝ
ꯀꯩꯗꯧꯔꯒꯦ ꯇꯨꯝꯕ ꯂꯩꯕ꯭ꯔꯣ
ꯅꯠꯇꯗ ꯐꯃ ꯂꯩ ꯂꯩꯕ
ꯑꯗꯨꯒ ꯇꯨꯝꯕꯒꯤ ꯃꯑꯣꯡꯒꯤ ꯇꯥꯏꯞꯇ ꯎꯝ ꯀꯥꯏꯅ ꯇꯧꯈꯤꯗ ꯀꯩꯅꯣ
ꯇꯨꯝꯅ ꯉꯛꯈ꯭ꯔꯦ
ꯊꯕꯛ ꯆꯠꯂꯣꯏ ꯉꯁꯤꯗꯤ
ꯑꯩ ꯀꯔꯤ ꯊꯕꯛ ꯂꯩꯒꯦ
ꯂꯦꯁ ꯈꯥꯕꯅ
ꯀꯗꯦ
ꯍꯥ
ꯇ‌ꯦ
ꯍꯧꯖꯤꯛ ꯀꯣꯂꯦꯖ ꯇꯗ꯭ꯔꯦ
ꯇꯝꯖꯩ
ꯂꯂꯦꯟ ꯑꯐ ꯂꯣꯌꯣꯏꯁ ꯑꯂꯦ
ꯂꯣꯏꯇ꯭ꯔꯤ
ꯑꯣ ꯑꯦꯂꯦꯟ ꯭ꯋꯦꯜ ꯀꯔ ꯌꯦꯕꯣ
ꯑ ꯅꯍꯥꯟꯁꯨ ꯍꯥꯏꯒꯦ ꯍꯥꯏꯔꯝꯃꯒ ꯇꯠ
ꯅꯪ ꯀꯗꯥꯏꯗ ꯀꯥꯕ꯭ꯔꯣ ꯐ ꯁ꯭ꯀꯨꯜꯗ
ꯈꯪꯡꯉꫭꯏ ꯅꯪ
ꯀꯤꯠꯁꯅꯤꯅꯦ ꯅꯪꯁꯦ ꯀꯤꯠꯁ
ꯃꯥꯅꯦ ꯃꯥꯅꯦ
ꯀꯔꯤ ꯁ꯭ꯀꯨꯜꯗ ꯀꯥꯕ꯭ꯔꯣ ꯍꯥꯏꯔꯛꯑꯣ ꯈꯪꯉꯦ
ꯈꯪꯉꯣꯏ ꯍꯥꯏꯔꯒ ꯈꯪꯉꫭꯏ
ꯎꯋꯦꯍꯥꯏꯕ ꯀꯔꯤ ꯂꯩꯀꯥꯏꯗ ꯂꯩꯕ꯭ꯔꯣ ꯂꯝꯐꯦꯜ
ꯑꯗꯨꯁꯨ ꯀꯃꯥꯏꯅ
ꯂꯝꯐꯦꯜ ꯒꯦꯃꯦꯔꯤ
ꯌꯥꯔꯦ ꯑꯗꯨꯔꯣꯅ ꯅꯠꯇꯦ
ꯑꯗꯨꯗꯤ ꯅꯪꯁꯦ ꯁꯅꯀꯩꯊꯦꯜ ꯑꯗꯨ ꯅꯠꯇ꯭ꯔꯗꯤ ꯀꯩꯅꯣ ꯑꯣ ꯁꯉꯥꯛꯐꯝꯗ ꯑꯣꯏꯔꯝꯃꯅꯤ ꯀꯩꯔꯥꯡꯗ ꯑꯣꯏꯔꯝꯅꯤ
ꯑꯁꯣꯝꯗ ꯅꯠꯇꯦ ꯍꯩꯄꯥꯗꯤ
ꯃꯟꯇꯔꯤꯄꯨꯈ꯭ꯔꯤꯗ
ꯑꯁꯣꯝꯗ ꯅꯠꯇꯦ ꯍꯥꯏꯔꯒ ꯃꯁꯤ ꯅꯨꯄꯥꯁꯦ
ꯎꯔꯤꯄꯣꯛꯇ ꯎꯔꯤꯄꯣꯛ ꯅꯠꯇꯦ ꯑꯗꯨꯗꯤ ꯁꯤꯡꯖꯃꯩ ꯎꯝꯝ ꯑꯗꯨꯗꯤ ꯅꯪꯅ ꯂꯩꯕꯁꯤ ꯀꯗꯥꯏꯗ ꯑꯣꯏꯣꯏꯕꯖꯥꯠꯅꯣꯅꯦ ꯪꯅꯒꯥꯔꯥꯝ ꯇꯥꯡꯈꯜ ꯑꯦꯚꯦꯅ꯭ꯌꯨ ꯑꯗꯨꯗꯤ
ꯗꯨꯗ ꯂꯩꯩꯇꯦ ꯅꯪꯗꯤ ꯅꯪꯒꯤ ꯀꯔꯤ ꯃꯊꯦꯜ ꯆꯥꯕ꯭ꯔꯣ ꯑꯁ ꯌꯥꯔꯍꯦ
ꯅꯪ ꯆꯥꯌꯦ ꯅꯪ ꯅꯪ ꯆꯥꯏꯌꯦ ꯅꯪ ꯆꯥꯏꯌꯦꯕ
ꯑꯩꯕꯨ ꯍꯦꯛꯇ ꯆꯥꯕ ꯌꯥꯕ꯭ꯔꯣ
ꯅꯪ ꯆꯥꯏꯗ ꯍꯥꯎꯁꯨ ꯍꯥꯎꯇꯦ ꯅꯪ
ꯌꯥꯝ ꯄꯛꯇꯦ ꯅꯪ
ꯀꯔꯤ ꯇꯧꯔꯥ ꯂꯩꯕꯔꫭ
ꯑꯩꯁꯦ ꯌꯨꯇꯨꯞꯇ ꯕꯤꯗꯤꯑꯣ ꯌꯦꯡꯔꯝꯃꯤꯅꯦ
ꯑꯣ ꯃꯩ ꯂꯥꯛꯈꯔꯦ ꯅꯨꯡꯉꯥꯏꯌꯦ
ꯃꯩ ꯂꯛꯈ꯭ꯔꯦ ꯃꯩ ꯂꯥꯛꯑꯕꯣ
ꯍꯣꯏ
ꯍꯥꯥ
ꯍꯣꯏ
ꯅꯪꯕꯨ ꯅꯨꯄꯥ ꯃꯥ
ꯍꯜꯂꯣ ꯇꯥꯕ꯭ꯔꯣ